ꯍꯜꯂꯣ
ꯇꯥꯕ꯭ꯔꯥ ꯇꯥꯏꯒ ꯊꯥꯗ꯭ꯔ
ꯑꯥ ꯇꯥꯏ ꯇꯥꯏ
ꯇ ꯆꯔꯕꯣ
ꯆꯥ ꯌꯦ ꯂꯥꯝꯕ ꯍꯧꯔꯦ ꯆꯥꯛ ꯈꯔ ꯊꯦꯡꯕꯒꯦ
ꯊꯍꯦ
ꯑꯥ ꯊꯕꯛ ꯆꯠꯄ ꯑꯩꯗꯣ ꯑꯗꯨꯗꯨꯒꯤ ꯇꯤꯟ ꯇꯤꯐꯤꯟ ꯄꯨꯕꯗꯣ ꯂꯩ ꯈ ꯊꯦꯡꯅ ꯆꯥꯒꯦ ꯇꯧꯕ ꯍꯧꯖꯤꯛ ꯍꯧꯖꯤꯛꯇꯤ ꯂꯥꯡꯝꯕ ꯍꯧꯔꯦ ꯉꯥꯏꯍꯥꯛ ꯂꯩꯔꯒ ꯆꯥꯔꯅꯤ
ꯏꯅ ꯆꯥꯔ ꯊꯣꯛꯄꯅꯦ
ꯑꯣ ꯀꯩ ꯌꯦꯟꯁꯥꯡ ꯆꯥꯔꯒꯦ
ꯉꯁꯤ ꯑꯣꯛꯁꯥ ꯆꯥꯏ
ꯑꯌꯨꯛꯇꯕꯣ
ꯑꯌꯨꯛꯇ ꯃꯤ ꯑꯌꯨꯛꯇ ꯁꯥ ꯆꯥꯅꯕ꯭ꯔꯣꯅꯦ ꯅꯣꯏꯕꯨꯣ ꯑꯩꯈꯣꯏꯗꯤ ꯅꯨꯡꯗꯥꯡꯒ ꯗꯤꯟꯅꯔ
ꯍꯣꯏ ꯅꯨꯡꯗꯥꯡꯗꯣ ꯆꯥꯕꯅ ꯑꯗꯨꯝ ꯆꯥꯔꯤ ꯆꯥꯏ ꯑꯗꯨ ꯉꯔꯥꯡꯒꯤ ꯑꯔꯦꯝꯕ ꯍꯥꯏꯕ ꯇꯥꯔꯦ ꯑꯗꯨ ꯂꯩꯕ ꯑꯗꯨꯒꯤ ꯑꯗꯨꯅ ꯑꯗꯨꯝ ꯆꯥꯈꯔꯦ
ꯎ
ꯀꯩꯗꯧꯅꯣ ꯍꯧꯖꯤꯛꯇꯤ
ꯑꯗꯨꯝ ꯂꯩꯌꯦꯗ ꯊꯕꯛ ꯃꯐꯝꯗ ꯑꯗꯨꯝ ꯂꯦꯜꯂꯤ ꯑꯥ ꯍꯟꯗ꯭ꯔꯤꯌꯦ ꯍꯣꯔꯦꯟ ꯄꯨꯡ ꯃꯉꯥ ꯍꯦꯜꯂꯒ ꯍꯟꯗꯣꯏꯅꯦ ꯅꯪꯒꯤ ꯊꯕꯛ ꯇꯧꯕ꯭ꯔꯣ
ꯀꯩꯁꯨ ꯇꯧꯗꯦꯗ ꯀꯣꯂꯦꯖ ꯀꯥꯔꯤ ꯑꯩꯈꯣꯏꯗꯤ
ꯑꯣ ꯑꯣ ꯏꯅꯥꯎꯁꯤꯡꯅꯤꯅꯦ ꯑꯗꯨꯗꯤ
ꯑꯥ ꯄꯨꯡ ꯃꯉꯥꯗ ꯍꯜꯂꯒ ꯆꯥꯛ ꯆꯥꯗꯧꯕ
ꯅꯠꯇꯦ ꯑꯩ ꯊꯕꯛ ꯆꯠꯄꯗꯣ ꯑꯌꯨꯛꯇ ꯊꯕꯛ ꯆꯠꯄꯗꯣ ꯇꯤꯐꯤꯟ ꯄꯨꯑꯦꯕ ꯑꯗꯨꯗꯨꯗꯒꯤ ꯐꯨꯜ ꯇꯥꯏꯝ ꯑꯣꯏꯕꯅꯤ
ꯑꯣ ꯑꯩꯈꯣꯏꯗꯤ ꯀꯣꯂꯦꯖ ꯀꯥꯕꯗ ꯉꯥꯏꯔꯤ ꯍꯧꯕꯗꯨ ꯉꯥꯏꯔꯤ ꯑꯩꯈꯣꯏꯗꯤ
ꯑꯣ ꯑꯩꯅ ꯂꯥꯁ
ꯁꯤ ꯂꯕ ꯑꯣ ꯑꯗꯨꯗꯤ ꯈꯤꯇꯪ ꯈꯤꯇꯪ ꯈꯤꯇꯪꯗꯤ ꯈꯦꯠꯅꯔꯦ
ꯎꯝ ꯍꯣꯏ ꯁ꯭ꯋꯥꯏꯗ ꯃꯤ ꯃꯤ ꯂꯩꯇꯕ ꯌꯥꯎꯕ ꯃꯥꯜꯂꯦ ꯑꯗꯨꯗꯨꯒꯤ ꯁꯦꯝ ꯁꯥꯔ ꯦ ꯍꯧꯖꯤꯛ ꯃꯤꯇꯩꯇꯩꯁꯤꯡꯗꯣ ꯁꯣ ꯑꯩꯈꯣꯏ ꯍꯦꯛ ꯅꯥꯀꯟ ꯑꯩꯈꯣꯏ ꯍꯦꯛ ꯅꯥꯀꯟꯗ ꯃꯤ ꯑ ꯀ꯭ꯔꯤꯃꯦꯠ ꯇꯧꯐꯝ ꯂꯩꯌꯦꯕꯀꯣ
ꯑꯣ ꯃ
ꯑꯗꯨꯗ ꯑꯥ ꯑꯗꯨꯗꯨꯒꯤ ꯑꯗꯨꯝ ꯍꯞꯇꯥ ꯈꯨꯗꯤꯡ ꯑꯗꯨꯝ ꯂꯥꯛꯄꯒꯤ ꯇꯟꯕꯗꯣ
ꯃꯅꯥꯛꯕꯨꯗꯤ ꯂꯥꯛꯇ꯭ꯔꯣ
ꯃꯅꯝꯗꯤ ꯂꯥꯛꯇ
ꯑꯣ
ꯎꯝ
ꯏ ꯀꯥꯃꯥꯏ ꯒꯦꯝꯕꯗ
ꯍꯥ ꯑꯩꯗꯤ ꯌꯦꯡꯗꯦ ꯍꯥꯏꯗꯤ ꯇꯜꯂꯤꯌꯦ
ꯎꯝ ꯑꯩꯁꯨ ꯁꯨꯝꯎꯗ꯭ꯔꯦ ꯅꯨꯡꯁꯤꯌꯦꯕꯀꯣ
ꯑ ꯁꯤ ꯑꯁ ꯀꯄ ꯃꯌꯥꯝꯒ ꯂꯩ
ꯎꯝ ꯍꯣꯏꯗ ꯀꯞ ꯃꯣꯏ ꯏꯃꯨꯡꯁꯤꯡ ꯀ ꯀꯞꯇꯗꯤ ꯌꯥꯔꯣꯏꯅ
ꯎꯝ ꯑꯩ ꯑꯗꯨ ꯑꯗꯨ ꯑꯩꯈꯣꯏꯗꯧꯅꯗꯤ ꯇꯧꯗꯦ ꯃꯣꯏꯁꯦ ꯌꯥꯝꯅ ꯍꯦꯟꯖꯤꯟꯅ ꯑꯩꯈꯣꯏ ꯑꯩꯈꯣꯏꯒꯤ ꯂꯩꯕꯗꯣ ꯌꯥꯝ ꯍꯦꯟꯖꯤꯟꯅ ꯌꯥꯝꯅ ꯀꯥꯏꯅꯅꯤꯡꯉ ꯅꯤꯡꯗꯕꯒꯤ ꯑꯃ ꯂꯩꯕꯗꯣ ꯃꯣꯏꯗꯤ ꯑꯗꯨꯃꯥꯏ ꯑꯗꯨꯃꯥꯏꯅꯗꯤ ꯇꯧꯗꯦ ꯍꯥꯏꯗꯤ ꯃꯌꯨꯝꯗꯗꯤ ꯇꯧꯔꯝꯒꯅꯤꯕꯀꯣ
ꯐꯥꯏꯗ ꯑꯣꯏ
ꯌꯥꯝꯖꯤꯟꯅ ꯇꯧꯗꯦꯕ
ꯀꯞꯄ ꯍꯥꯏꯕꯗꯤ ꯑꯩꯈꯣꯏ ꯑꯩꯈꯣꯏꯒꯤ ꯃꯤꯁꯤꯡꯅꯤꯩꯗ
ꯑꯗꯣ ꯌꯨꯝꯗ ꯂꯩꯕ꯭ꯔꯥ ꯅꯠꯇ꯭ꯔꯒ ꯔꯦꯟꯗ ꯂꯩꯕꯔꯣ
ꯔꯦꯟꯗ ꯂꯩꯕꯅꯦ ꯀꯣꯏꯂꯦꯖ ꯀꯥꯕꯒꯤ ꯅꯠꯇꯦ ꯑꯩꯈꯣꯏꯗ ꯗꯥ ꯔꯗꯥꯒ ꯂꯩꯅꯦ
ꯑꯣ ꯑꯩꯈꯣꯏꯁꯨꯨꯔꯦꯟꯗ ꯂꯩꯕꯅꯦ
ꯑꯣ ꯊꯕ ꯊꯕꯛ ꯃꯐꯝꯗꯒꯤ ꯄꯨꯡ ꯃꯉꯥꯗ ꯑꯃꯨꯛ ꯍꯟꯗꯣꯏꯕ ꯌꯨꯝꯗ
ꯑꯥ
ꯑꯁ ꯑꯗꯨꯗꯤ ꯑꯗꯨꯝ ꯋꯥꯗꯤ ꯋꯥꯅꯤ ꯑꯗꯨꯗꯤ
ꯎꯝ
ꯑꯗꯨ ꯐ꯭ꯔꯤ ꯃꯇꯝꯗꯤ ꯑꯗꯨꯝ ꯐꯪꯕ꯭ꯔꯥ ꯁꯨꯃꯥꯏꯅ ꯀꯣ ꯋꯥꯔꯤꯁꯦ ꯃꯥꯟꯅꯤꯡꯉꯥꯏ
ꯑꯥ ꯍꯧꯖꯤꯛꯇꯤ ꯃꯤ ꯂꯩꯇꯕꯒꯤ ꯑꯗꯨꯝ ꯋꯥꯔꯤ ꯁꯥꯟꯅꯕ ꯌꯥꯏꯌꯦ ꯑꯗꯨꯒꯤ ꯅꯪꯒ ꯁꯥꯟꯅꯔꯤꯁꯤ
ꯐꯥꯏꯗ ꯐꯥꯏꯗ
ꯀꯣꯂꯦꯖ ꯆꯠꯇꯕ꯭ꯔꯣ ꯉꯁꯤꯗꯤ
ꯑꯧ ꯆꯠꯇꯦ ꯑꯩꯗꯤ ꯆꯠꯄꯦ ꯌꯥꯝ ꯇꯜꯂꯦꯕ ꯑꯗꯨꯒꯤ
ꯑꯣ ꯔꯤꯒꯨꯂꯔ ꯑꯣꯏꯅ ꯀꯥꯕ꯭ꯔꯥ ꯅꯠꯇ꯭ꯔꯒ
ꯔꯦꯒꯨꯂꯔꯗꯤ ꯔꯦꯒꯨꯂꯔꯗꯤ ꯀꯥꯕꯅꯤ ꯍ ꯑꯗꯣ ꯍꯧꯖꯤꯛꯀꯥꯟꯗꯤ ꯀꯌꯥ ꯇꯣꯏꯅ ꯆꯠꯦ ꯑꯗꯨꯕ ꯔꯦꯒꯨꯂꯔ ꯀꯥꯗ ꯀꯥꯕꯅꯤ
ꯑꯩꯈꯣꯏꯅ ꯀꯥꯕ ꯀꯥꯟꯗꯁꯨ ꯐꯥꯔꯁ ꯏꯌꯥꯔꯗꯗꯤ ꯎ ꯆꯔꯤ
ꯑꯂ
ꯑ ꯐꯔꯁꯦꯗꯤ ꯐꯖꯅ ꯀꯥꯔꯝꯃꯦ ꯁꯦꯀꯦꯟ ꯊꯥꯔꯗ
ꯑꯗꯨꯅꯦ ꯀ꯭ꯂꯥꯁ ꯐꯁꯀꯤ ꯇꯧꯅꯤꯡꯗꯕꯗꯀꯣ
ꯑꯗ ꯑꯗꯨ ꯑꯗꯨ ꯅ ꯅꯠꯀꯞ ꯐꯖꯅꯦ ꯂꯕꯗꯣ
ꯁꯤꯡ ꯇꯥꯛꯄꯗꯒꯤ ꯑꯃꯨꯛ ꯑꯦꯇꯦꯟ ꯇꯤꯕ ꯑꯣꯏꯕ꯭ꯔꯥ ꯍꯧꯖꯤꯛꯄꯨꯗꯤ ꯂꯣꯏꯔꯦ
ꯑꯣꯖꯥꯒꯤ ꯐꯦꯚꯔꯥꯏꯠ ꯑꯣꯏꯔꯝꯃꯦ ꯑꯩꯁꯦ ꯂꯣꯏꯔꯝꯗꯥꯏꯗꯗꯤ ꯈꯣꯊꯤ ꯆꯥꯔꯒ ꯂꯣꯏꯔꯦ
ꯑꯍꯅꯕꯁ ꯑꯗꯨꯃꯅ ꯇꯧꯋꯤꯗꯕꯦ
ꯌꯥꯝ ꯅꯨꯡꯉꯥꯏꯕꯅꯦ
ꯑꯣ ꯃꯃꯥꯡꯕꯦꯟꯁꯦ ꯐꯝꯅꯤꯡꯕꯤꯒꯤ ꯉꯟꯅ ꯂꯥꯛꯀꯅꯦꯕ
ꯑꯗꯨ ꯑꯗꯨꯅꯦ
ꯂꯥꯁꯇ ꯆꯠꯀꯅꯨ ꯆꯠꯀꯅꯨ ꯅꯁꯨ ꯆꯠꯀꯅꯤ ꯅꯣꯏ ꯃꯅꯤꯡ ꯐꯥꯎ ꯑꯃꯒꯤ ꯃꯃꯥꯡꯗ ꯂꯥꯛꯑꯣ ꯍꯥꯏꯅ ꯑꯃꯨꯛ ꯀꯔꯛꯀꯅꯤ
ꯎꯝ
ꯄ꯭ꯔꯥꯛꯇꯤꯀꯦꯜꯒꯨꯝꯕ ꯂꯩꯕ ꯀꯥꯟꯗ ꯑꯁ ꯑꯩꯅ ꯑꯩꯅ ꯍꯥꯟꯅꯕ ꯍꯥꯟꯅ ꯀꯆꯦꯟ ꯆꯦꯟꯕꯅꯤ ꯀꯕ
ꯑꯗꯨ ꯑꯗꯨ ꯑꯩꯗꯤ ꯑꯗꯨ ꯄ꯭ꯔꯦꯛꯇꯤꯀꯦꯜ ꯑꯗꯨꯝ ꯀꯊꯣꯛꯑꯦꯕꯀꯣ ꯑꯗꯨꯝ ꯍꯥꯏꯗꯤ ꯃꯤ ꯑꯃ ꯑꯅꯤ ꯑꯃ ꯑꯅꯦꯅ ꯇꯧꯕꯗꯣ
ꯑꯣ
ꯑꯗꯨꯒꯤ ꯊꯣꯛꯄ ꯌꯥꯝ ꯇꯜꯂꯦ ꯑꯩꯗꯤ
ꯑꯥ ꯑꯗꯣ ꯅꯣꯏ ꯍꯥꯏꯔꯣ ꯍꯥꯏꯔꯣ
ꯅ ꯍꯥꯏꯔꯣꯗꯣ
ꯍꯧꯖꯤꯛꯇꯤ ꯌꯨꯝꯗ ꯀꯅꯥ ꯀꯅꯥ ꯂꯩꯒꯦ
ꯑꯩꯈꯣꯏ ꯗꯗꯥꯗ ꯑꯩ ꯂꯩ ꯍꯧꯖꯤꯛ
ꯍꯣꯏ ꯗꯥꯗ ꯀꯩ ꯊꯕꯛ ꯇꯧꯒꯦ ꯃꯥꯁꯨ
ꯑꯁꯃꯁꯨ ꯑꯗꯨꯝ ꯂꯩꯗ ꯀꯩꯅꯣ ꯀꯣꯂꯦꯖ ꯍꯇ ꯀꯥꯗ꯭ꯔꯦ ꯑꯗꯨ ꯂꯥꯏꯔꯤꯛ ꯀꯣꯆꯤꯡ ꯑꯃ ꯆꯠꯄꯀꯣ
ꯎ
ꯑꯦꯖꯝ ꯊꯥꯅꯤꯉꯦ ꯑꯩꯅ ꯀꯣꯂꯦꯖ ꯀꯥꯕ
ꯑꯦꯛꯖꯥꯝ ꯊꯥꯔꯝꯃꯦ
ꯑꯣ
ꯂꯨꯃꯟꯗꯅ ꯇꯣꯛꯈ꯭ꯔꯦ ꯑꯣ ꯌꯥꯝꯅ ꯂꯨꯕꯗꯣ ꯄꯪꯕ ꯑꯩꯈꯣꯏꯗꯗꯤ ꯍꯥꯥ
ꯀꯌꯥꯔꯥ ꯊꯥꯒꯦꯕ ꯑꯃꯔꯥꯛꯔꯣ
ꯑꯅꯤ ꯑꯍꯨꯝꯃꯛ ꯊꯥꯈ꯭ꯔꯦ
ꯌꯥꯏꯔ ꯑꯗꯨꯗꯤ ꯌꯥꯝ ꯃꯤꯗꯤ ꯇꯔꯥ ꯀꯨꯟ ꯊꯥꯔꯁꯨ ꯊꯣꯛꯇꯕ ꯑꯗꯨꯝ ꯐꯣꯇꯣꯁꯨ ꯑꯗꯨꯝ ꯍꯣꯅ ꯑꯗꯨꯗꯤ ꯍꯦꯛꯇ ꯁꯧꯒꯗꯧ ꯅꯠꯇꯦꯕꯀꯣ
ꯑꯗꯨ ꯑꯣꯏꯔꯁꯨ ꯑꯁ ꯈꯪꯗꯦ ꯑꯪꯀꯥꯗꯣ ꯑꯪꯀꯁꯦ ꯀꯣꯛꯇ ꯆꯪꯉꯣ ꯁ ꯌꯥ ꯌꯥꯗ꯭ꯔꯦ
ꯑꯩꯁꯨ ꯑꯗꯨꯗꯤ ꯑꯝꯇ ꯍꯩꯗꯦ
ꯑꯗꯨꯅꯦ ꯑꯩꯒꯤ ꯑꯩꯒꯤ ꯋꯤꯛꯅꯦꯁꯁꯦ ꯑꯪꯀꯥꯅꯦꯕ ꯑꯇꯩꯗꯤꯆꯤꯤꯟ ꯃꯆꯤꯟ ꯌꯥꯏꯑꯕ ꯃꯇꯝ ꯆꯪꯒꯦꯔ ꯆꯪꯔꯣꯏꯔ ꯑꯗꯨꯝ ꯏꯪꯂꯤꯁꯀꯨꯝꯕ ꯑꯇꯩꯗꯤ ꯌꯥꯏꯌꯦꯕꯀꯣ ꯄꯪꯀ ꯍ ꯌꯥꯎꯗꯦ
ꯑꯩꯈꯣꯏ ꯃꯤꯁꯦ ꯏꯪꯂꯤꯁꯀꯨꯝꯕꯗꯤ ꯍꯥꯏꯗꯤ ꯌꯥꯝ ꯂꯨꯗꯕꯅꯦ ꯑꯩꯈꯣꯏ ꯑꯩꯉꯣꯟꯗꯗꯤꯀꯣ ꯀꯥꯜꯀꯨꯂꯦꯁꯟ ꯑꯃ ꯈꯤꯇꯪ ꯌꯥꯎꯈ꯭ꯔꯗꯤ ꯑꯗꯨꯗꯤ ꯑꯩꯈꯣꯏꯗꯤ ꯕ꯭ꯂꯥꯏꯟ ꯆꯠꯂꯅꯤ
ꯑꯗꯨꯅꯦ
ꯎꯝ
ꯎꯝ
ꯍꯣꯏ ꯄꯤꯛꯂꯤꯀꯥꯟꯗ ꯉꯥ ꯌꯥꯝ ꯆꯥꯗꯕꯤ ꯑꯣꯏꯔꯝꯃꯦ
ꯑꯩ ꯉꯥ ꯍꯧꯖꯤꯛꯁꯨ ꯆꯥꯗꯌꯦ ꯉꯥ ꯆꯥꯗꯦꯌꯦ
ꯄꯥꯝꯗꯕꯤꯔꯣ ꯑꯦꯂꯔꯖꯤ ꯂꯩꯕ꯭ꯔꯥ ꯍꯣꯏ ꯃꯅꯝꯗꯤꯀꯣ ꯍꯥꯏꯗꯤ ꯑꯗꯨꯅꯦ ꯑꯗꯨꯕꯨ ꯊ ꯊ ꯐꯖꯅ ꯊꯣꯡꯕꯗꯤ ꯌꯥꯍꯥꯎꯋꯦꯗ
ꯆꯥꯗꯦ ꯍꯥꯏꯕꯃꯛꯇꯤ ꯅꯠꯇꯦꯕꯀꯣ ꯉꯥꯔꯤ ꯑꯗꯨꯒ ꯑꯀꯪꯕꯒꯨꯝꯕ ꯆꯤꯡꯒꯤ ꯑꯗꯨꯒꯨꯝꯕꯗꯤ ꯆꯥꯏꯌꯦꯕꯀꯣ ꯑꯗꯨ ꯑ ꯍꯤꯡꯅ ꯊꯣꯡꯕꯗꯣ ꯍꯤꯡꯕꯒꯤ ꯑꯃ ꯂꯩꯕꯗꯣ ꯃꯥꯒꯤ ꯏꯁꯀꯤꯟꯒꯤ ꯃꯅꯝ ꯑꯃ ꯂꯩ
ꯍꯣꯏꯗꯥ ꯍꯣꯏ ꯑꯁ ꯀꯩꯅꯣ ꯊꯣꯡꯉꯗꯤ ꯑꯩ ꯀꯤꯠꯆꯟꯐꯝ ꯑꯗꯨꯝ ꯂꯣꯏ ꯂꯥꯛꯄꯅꯦ ꯐꯖꯅ ꯊꯣꯡꯗ꯭ꯔꯣꯏꯗꯤꯀꯣ ꯍꯥꯏꯗꯤ ꯊꯣꯡꯈ꯭ꯔꯕ ꯃꯇꯨꯡꯗꯁꯨ ꯆꯠ ꯏꯁꯥꯛ ꯏꯟꯁꯥꯡ ꯆꯥꯔꯒ ꯐꯖꯅ ꯐꯦꯡꯗꯗꯤ ꯑꯥ ꯃꯅꯝ ꯂꯃꯥ ꯂꯩꯌꯦꯕ
ꯑꯗꯣ ꯃꯥꯒꯤ ꯑꯃ ꯏꯁꯀꯤꯟꯒꯤ ꯑꯃ ꯂꯩꯕꯗꯣ ꯃꯃꯤꯡꯗꯣ ꯑꯩ ꯆꯥꯗꯕꯅꯤꯅ ꯈꯪꯗꯦꯕ ꯐꯤꯁꯀꯤ ꯏꯁꯀꯤꯟꯒꯤ ꯃꯄꯥꯟꯗ ꯂꯩꯕꯗꯣ
ꯁ ꯒ꯭ꯦꯨꯖꯔꯣ
ꯃ ꯇ ꯦꯁꯒꯁ ꯀꯤꯟꯒꯤ ꯃ ꯄꯥꯝꯃꯦ ꯌꯥ ꯃ ꯔꯥꯎꯟ ꯔꯥꯎꯟ ꯑꯣꯏꯔꯒ ꯂꯩꯕꯗꯣ
ꯀꯦꯜꯗ
ꯑꯗꯨ ꯂꯩꯕꯁꯤꯡꯗꯨꯗꯤ ꯈꯔꯝꯊ ꯅꯝꯊꯤꯔꯁꯨ ꯑꯗꯨꯝ ꯈꯔ ꯐꯩꯌꯦꯕꯀꯣ
ꯆꯨꯝꯃꯦ
ꯑꯗꯨ ꯂꯩꯇꯕꯁꯤꯡꯗꯣꯀ꯭ꯔꯥ ꯒꯨꯝꯕ ꯉꯥꯍꯩꯒꯨꯝꯕꯗꯣ ꯑꯗꯨ ꯊꯣꯡꯉꯕ ꯑꯩ ꯆꯛꯈꯥꯡꯗ ꯆꯪꯕ ꯌꯥꯔꯔꯣꯏ
ꯃꯅ ꯃꯅꯥ ꯀꯟꯕꯁꯨ ꯑꯥ ꯍꯣꯏ ꯍꯣꯏ ꯑꯗꯨ ꯑꯣꯏ ꯂꯩꯗ
ꯆꯥꯕꯗꯤ ꯑꯗꯨꯝ ꯆꯥꯏ ꯑꯩꯗꯤ
ꯍꯥꯎꯋꯦ ꯍꯥꯏꯌꯦ ꯆꯥꯅꯤꯡꯕ ꯃꯤꯁꯤꯡꯒꯗꯤ ꯁꯤꯁꯤꯡꯒꯤꯗꯤ ꯉꯥꯍꯩꯒꯨꯝꯕꯗꯣ ꯎ
ꯄꯥꯝꯗꯦꯕ ꯑ ꯑꯗꯨꯝ ꯆꯥꯔꯤ ꯍꯥꯏꯗꯤ ꯃꯍꯥꯎ ꯃꯍꯥꯎ ꯈꯪꯉꯛꯄꯗꯣ ꯑꯗꯨꯝ ꯆꯥꯅꯤꯡꯕ ꯐꯥꯎꯔꯛ ꯥꯎꯔꯦꯕ
ꯑꯗꯣ ꯕꯥꯃꯣꯟ ꯁꯦꯡꯅ ꯊꯣꯡꯕꯗꯣ ꯑꯃ ꯇꯥꯎꯔꯒ ꯊꯣꯡꯕꯤꯕꯗꯣ ꯌꯥꯝ ꯍꯥꯎꯕꯅꯦ ꯑꯗꯨꯗꯤ ꯍꯥꯏꯗꯤ ꯃꯅꯝꯁꯨ ꯂꯩꯇꯦꯗꯅ ꯇꯥꯎꯔꯒ ꯑꯃꯨꯛ ꯊꯣꯡꯕꯤꯕꯗꯣ ꯑꯣ ꯍꯋꯥꯏꯊꯔꯥꯛꯒ ꯊꯣꯡꯕꯤꯕꯗꯣ ꯑꯁ ꯌꯥꯝ ꯍꯥꯎꯕꯅꯦ
ꯍꯣꯏ ꯍꯥꯎꯋꯦ ꯐꯖꯅ ꯊꯣꯡꯉꯗꯤ ꯍꯥꯎꯕꯅꯤꯗ ꯍꯣꯏ ꯑꯩꯈꯣꯏꯅ ꯐꯖꯅ ꯊꯣꯡꯗ꯭ꯔꯗꯤ ꯃꯅꯝ ꯃꯅꯝꯁꯨ ꯌꯥꯝꯟ ꯊꯣꯛꯑꯦꯕ ꯑꯥ ꯑꯥ
ꯑꯦꯂꯔꯖꯤ ꯀꯩꯀꯥ ꯂꯩꯕ ꯅꯠꯇꯦꯕ ꯃꯅꯝꯗꯨꯗꯅꯦꯕ
ꯗꯤ ꯆꯥꯛ ꯀꯔꯤ ꯀꯔꯤ ꯆꯥ ꯑꯣꯏꯔꯁꯨ ꯑꯗꯨꯝ ꯊꯣꯛꯄꯅꯦ ꯐꯖꯅ ꯊꯣꯡꯗ꯭ꯔꯗꯤꯀꯣ ꯍꯥꯏꯗꯤ ꯑꯗꯨꯝ ꯊꯣꯡꯕꯗꯨꯁꯨ ꯑꯗꯨꯁꯨ ꯑꯗꯨꯝ ꯃꯈꯥ ꯄꯣꯜꯂꯦꯅ
ꯑ ꯑꯗ ꯁꯤꯁꯇꯔꯗꯤ ꯁꯥꯗ ꯀꯩꯀꯩ ꯆꯥꯒꯦ ꯆꯥꯗꯕ ꯌꯥꯎ
ꯑꯩꯈꯣꯏꯗꯤ ꯆꯥꯕ ꯉꯥꯛꯇꯅꯤꯗ ꯍꯨꯏꯒꯨꯝꯕꯗꯤ ꯅꯣꯏꯁꯨ ꯆꯥꯎꯥꯔꯝꯃꯣꯏꯅ ꯀꯣ
ꯆꯥꯏꯌꯦ ꯑꯗꯨ ꯑꯗꯨꯗꯤ ꯑꯅꯤ ꯑꯗꯨ ꯑꯗꯨ ꯑꯩ ꯌꯨꯝꯗ ꯂꯣꯏꯕꯗꯤ ꯆꯥꯗꯦꯍꯦ ꯍꯥꯏꯗꯤ ꯀꯦꯖꯤꯒꯨꯝꯕ ꯇꯧꯕꯗꯣ ꯑꯗꯨꯕꯨꯗꯤ ꯆꯥꯏꯌꯦꯕꯀꯣ
ꯑꯗꯨ ꯍꯨꯏ ꯍꯨꯏꯁꯦ ꯑꯩꯗꯤ ꯌꯨꯝꯗꯒꯤ ꯁꯨꯝ ꯄꯥꯟꯗꯣꯛꯏꯔꯁꯨ ꯑꯩꯗꯤ ꯆꯥꯕꯁꯨ ꯌꯥꯝ ꯅꯨꯡꯁꯤꯌꯦ ꯑꯩꯗꯤ
ꯑꯣ ꯍꯨꯏ ꯄꯥꯝꯕ ꯃꯤ ꯑꯣꯏꯔꯝꯕꯅꯤ ꯑꯗꯨꯗꯤ
ꯆꯥꯅꯤꯡꯗꯕꯁꯤ ꯅꯠꯇꯕ ꯑꯗꯨꯝ ꯆꯥꯈ꯭ꯔꯁꯨ ꯅꯨꯡꯁꯤꯌꯦꯕꯀꯣ ꯍꯣꯏ ꯌꯨꯝꯗꯨꯗꯤ ꯂꯩꯕꯅꯤ ꯍꯣꯏ ꯎꯗꯣꯡꯒꯤ ꯄꯨꯟꯁꯤ ꯄꯨꯟꯁꯤꯗꯒꯤ ꯄꯨꯟꯁꯤꯗꯒꯤ ꯄꯨꯟꯁꯤꯒꯤꯅꯦ ꯌꯧꯛꯇ꯭ꯔꯦ ꯈꯪꯗꯦ ꯑꯗꯨꯗꯤ ꯑꯗꯨꯕꯨ ꯑꯗꯨꯝ ꯅꯨꯡꯁꯤꯌꯦ ꯍꯧꯖꯤꯛ ꯍꯧꯖꯤꯛ ꯑꯗꯨꯗꯤ ꯅꯣꯏꯁꯨ ꯆꯥꯔꯝꯃꯣꯏꯅꯀꯣ
ꯎꯝ ꯆꯥꯗꯦꯍꯦ ꯑꯗꯨꯕꯨꯗꯤ ꯑꯩꯒꯤ ꯑꯩ ꯑꯩꯒꯤ ꯌꯥꯝꯅ ꯅꯨꯡꯁꯤꯕ ꯑꯃ ꯂꯩꯔꯝꯃꯦ ꯍꯨꯏ
ꯍꯨꯏꯔ
ꯑ ꯆꯍꯤ ꯃꯔꯤ ꯃꯉꯥ ꯂꯣꯏꯕꯅꯦꯕ ꯆꯍꯤ ꯑꯅꯤ ꯁꯨꯕꯗ ꯗ ꯑꯩ ꯃꯄꯥꯟꯗ ꯃꯄꯥꯟ ꯍꯥꯏꯁꯦ ꯌꯨꯝꯗꯒꯤ ꯂꯝꯄꯥꯛꯇ ꯆꯠꯈ꯭ꯔꯦꯕ ꯁ꯭ꯀꯨꯜ ꯀꯥꯅꯕ ꯑꯗꯨ ꯑꯩ ꯍꯜꯂꯛꯄꯗꯁꯨ ꯑꯩ ꯑꯗꯨꯝ ꯈꯪꯕꯤ ꯗ
ꯑꯁ ꯍꯏꯁꯤꯕꯗ
ꯑ ꯑꯗꯨꯗꯣ ꯅꯪ ꯁꯤꯕꯅꯦ
ꯀꯞꯄꯅꯤ ꯍꯥꯏꯏꯔ
ꯑꯗꯨꯝ ꯑꯩ ꯑꯩ ꯍꯜꯂꯛꯑꯒ ꯑꯩ ꯈꯪꯕꯤ ꯑꯩ ꯈꯪꯕꯤꯔꯒ ꯑꯗꯨꯝ ꯊꯂꯛꯄꯅꯦꯕ ꯍꯥꯏꯗꯤ ꯑꯉꯥꯡ ꯑꯣꯏꯔꯤꯉꯩꯗꯒꯤ ꯑꯩꯅ ꯄꯨꯔꯛꯑꯒ ꯑꯩ ꯑꯩꯅ ꯂꯣꯏꯔꯛꯄꯅꯦꯕꯀꯣ ꯑꯩꯉꯣꯟꯗ ꯌꯥꯝꯅ ꯃꯦꯠꯄꯅꯦꯕ ꯑꯩꯒ ꯑꯗꯨꯝ ꯂꯣꯏꯅꯕꯗꯣ ꯑꯗꯨꯒ ꯂꯥꯁ ꯆꯤꯌꯔꯗꯣ ꯑꯩ ꯌꯨꯝ ꯂꯥꯛꯄꯗ ꯃꯥ ꯂꯩꯔꯝꯗꯕ ꯂꯩꯔꯝꯗ꯭ꯔꯦꯕꯀꯣ ꯑꯁ ꯍꯧꯖꯤꯛ ꯐꯥꯎꯕ ꯑꯩ ꯀꯞꯅꯤꯡꯉꯤꯖꯥꯠꯅꯤ ꯃꯥꯏ ꯃꯤꯡꯗꯣ ꯁ꯭ꯋꯤꯇꯤꯒ ꯁ꯭ꯋꯤꯇꯤ ꯀꯧꯋꯦꯕꯀꯣ
ꯑꯗꯨ ꯑꯩꯈꯣꯏꯁꯨ ꯍꯣꯏ ꯌꯨꯝꯗ ꯂꯩꯗꯕꯒꯤ ꯑꯗꯨꯝ ꯍꯥꯏꯗꯤ ꯃꯣꯏꯅ ꯂꯣꯜꯂꯁꯨ ꯀꯌꯥ ꯑꯗꯨꯝ ꯈꯪꯗꯕ ꯂꯩꯔ ꯑꯃ ꯑꯅꯤꯗꯤꯀꯣ ꯑꯗꯣ ꯑꯅꯤꯗꯤ ꯐꯖꯅ ꯅꯨꯡꯁꯤꯕꯗꯣ ꯑꯩꯅ ꯃꯥꯗꯤ ꯑꯩ ꯍꯥꯏꯁ꯭ꯀꯨꯜ ꯀꯥꯔꯤꯉꯩꯗ ꯑꯃ ꯑꯥ ꯌꯣꯟꯊꯣꯛꯄꯅꯤ ꯑꯗꯨ ꯌꯣꯟꯊꯣꯛꯈ꯭ꯔꯕ